ꯍꯜꯂꯣ
ꯍꯥꯎ
ꯀꯩꯗꯧꯔꯝꯃꯤꯅꯣ
ꯀꯩ ꯍꯥꯏꯅꯣ
ꯆꯥꯛ ꯇꯣꯛꯑꯒ ꯐꯝꯃꯝꯕꯅꯦ ꯅꯪꯗꯤ
ꯎꯨꯝ ꯀꯩ ꯍꯤꯟꯖꯥꯡ ꯆꯥꯔꯕ
ꯑꯩꯗꯣ ꯉꯁꯤꯗꯤ ꯌꯦꯟ ꯊꯣꯡꯕꯅꯦ ꯉꯥ ꯉꯧꯕꯅꯦ
ꯎꯨꯝ ꯌꯥꯝꯃꯤꯅꯦ ꯃꯊꯦꯟ
ꯅꯣ ꯌꯥꯃꯦ ꯉꯁꯤ ꯄꯔꯇꯥ ꯇꯥꯕ
ꯎꯝ ꯉꯥ ꯉꯧꯕꯅꯦ ꯍꯥꯏꯌꯦ ꯉꯥ ꯑꯇꯥꯎꯕ ꯅꯠꯇꯕ꯭ꯔꯣ
ꯑꯥ ꯌꯥꯝꯃꯦꯍꯦ ꯑꯍꯥꯎꯕ ꯉꯥꯛꯇꯅꯤꯟ ꯆꯥꯥꯏꯁꯤꯁꯣ
ꯕꯥꯔꯥ ꯈꯅꯥ ꯕꯥꯔꯥꯈꯅꯥꯒꯤꯁꯦ ꯍꯦꯟꯖꯥꯡ ꯃꯈꯜ ꯀꯌꯥꯅꯣ ꯆꯥꯏꯖꯦꯕꯣ
ꯕꯥꯔꯥ ꯈꯥꯅꯥ ꯇꯧꯕꯁꯤꯔꯣ
ꯎꯨꯝ
ꯇꯥ ꯂꯣꯏꯁꯤꯜꯂꯛꯄꯁꯦ
ꯎꯨꯝ
ꯃꯇꯦꯜ ꯃꯇꯝ ꯃꯇꯝꯒꯤ ꯑꯗꯨꯝ ꯃꯇꯨꯡ ꯏꯟꯅ ꯇꯩꯋꯤ
ꯎꯨꯝ
ꯉꯥ ꯊꯣꯡꯕ ꯑꯃ ꯌꯦꯟ ꯊꯣꯡꯕ ꯑꯃ
ꯎꯨꯝ
ꯔꯣꯝꯕ ꯍꯋꯥꯏ
ꯎꯨꯝ ꯎꯨꯝ
ꯀꯤ ꯀꯝꯄꯜꯁꯔꯤꯅꯦꯕꯀꯣ
ꯑꯥ
ꯈꯦꯔ ꯍꯥꯞ
ꯑꯥ ꯌꯥꯝ ꯐꯖ ꯐꯖꯅ ꯇꯧ ꯊꯔꯣꯏ ꯊꯣꯡꯕ ꯆꯥꯏꯌꯦ
ꯉꯁꯥꯏ ꯑꯌꯨꯛ
ꯎꯨꯝ ꯊꯔꯣꯏꯗꯣ ꯃꯌꯥꯝ ꯉꯁꯥꯏ ꯑꯌꯨꯛꯅꯅꯦ ꯉꯧꯕ ꯉꯧꯕ ꯍꯥꯏꯗꯤ ꯀꯃꯥꯏ ꯍꯥꯏꯅꯤ ꯑꯩꯈꯣꯏꯒꯤ ꯎꯨꯝ ꯀꯥꯡꯍꯧ ꯉꯧꯕ ꯑꯗꯨꯃꯥꯏꯅ ꯉꯧꯋꯦꯕ ꯊꯔꯣꯏꯗꯣ
ꯑꯗꯣ ꯉꯁꯥꯏ ꯑꯌꯨꯛꯀꯤ ꯀꯥꯡꯍꯧ ꯉꯧꯕꯩ ꯇꯥꯏꯞꯇ ꯉꯧꯕ ꯊꯔꯣꯏꯗꯣ ꯈꯔ ꯊꯝꯍꯧꯔꯦꯗꯅ
ꯑꯗꯨꯒ ꯍꯧꯖꯤꯛꯅ ꯑꯃꯨꯛ ꯃꯍꯤ ꯈꯔ ꯍꯥꯞꯆꯤꯜꯂꯒ ꯁꯧꯍꯜꯂꯒ ꯆꯥꯕ ꯀꯪꯅ ꯉꯧꯏꯤꯅꯦ ꯄꯨꯔꯥ ꯀꯪꯍꯧꯉꯧꯕꯩ ꯇꯥꯏꯞꯇ
ꯆꯗꯤ
ꯍꯥꯥ
ꯏꯟꯖꯥꯡ ꯑꯇꯩ ꯊꯣꯡꯗ꯭ꯔꯕꯣ
ꯏꯟꯖꯥꯡ ꯑꯇꯩ ꯆꯞ ꯃꯥꯅ ꯀꯩꯅꯣ ꯁꯧꯒ꯭ꯔꯤ ꯑꯃ ꯊꯣꯡꯉꯦ ꯑꯗꯨꯒ ꯑꯩꯈꯣꯏ ꯅꯦꯍꯣꯏꯗꯒꯤ ꯀꯔꯤ ꯑꯥ ꯆꯣꯝ ꯃꯅꯥꯗꯣ
ꯑ
ꯆꯣꯝ ꯃꯅꯥꯗꯣ ꯀꯥꯡꯁꯨ ꯑꯃ ꯇꯧꯔꯦ
ꯑꯗꯨꯗꯨꯒ ꯑꯗꯨꯗꯨꯒ ꯀꯔꯤ ꯎꯝ ꯂꯥꯐꯨꯊꯔꯣꯗꯣ ꯑꯗꯨ ꯕꯣꯔꯥ ꯑꯃꯒ
ꯍꯥꯎꯕꯅꯦ
ꯃꯥꯅꯦ ꯑꯍꯥꯎꯕ ꯉꯥꯛꯇꯅꯦ ꯑꯩꯈꯣꯏꯁꯨ ꯊꯔꯣꯏ ꯀꯥꯡꯍꯧꯗꯣ ꯑꯍꯥꯟꯕꯅꯦꯕꯀꯣ ꯉꯁꯤ ꯆꯥꯏꯗꯣ ꯃꯤꯅ ꯍꯥꯎꯕꯅꯦ ꯍꯥꯎꯕꯅꯦꯅ ꯍꯥꯏꯔꯛꯄꯩ ꯇ꯭ꯔꯥꯏ ꯇꯧꯕꯅꯦꯕ ꯍꯥꯎꯕꯨꯗꯤ ꯍꯥꯎꯋꯦꯕꯀꯣ ꯑꯗꯨꯏꯁꯨ ꯆꯨꯞꯄ ꯉꯝꯗꯦꯕ ꯍꯥꯏꯗꯤ ꯀꯪꯅ ꯉꯧꯔꯕꯅꯤꯅ ꯃꯍꯤ ꯌꯥꯎꯔꯒ ꯆꯨꯞꯄ ꯅꯨꯡꯉꯥꯏꯗꯅ ꯑꯥ
ꯃꯣꯏ ꯍꯣꯁꯇꯦꯜꯒꯤ
ꯎꯝ
ꯊꯥꯒꯤ ꯂꯧꯔꯤꯁꯦ ꯂꯨꯄꯥ ꯂꯤꯁꯤꯡ ꯑꯅꯤꯅꯦꯕ
ꯑꯪ
ꯅꯣꯡꯃꯗ ꯁꯇ꯭ꯔꯁꯤꯡꯁꯤꯅ ꯃꯦꯁ ꯆꯥꯕ ꯁꯇ꯭ꯔꯁꯤꯡꯗꯣ ꯄꯩꯁꯥꯁꯦ
ꯎꯝ
ꯅꯣꯡꯃꯗ ꯂꯨꯄꯥ ꯀꯨꯟꯊ꯭ꯔꯥꯒ ꯅꯤꯊꯣꯏ ꯆꯥꯡꯅꯦ
ꯎꯝ
ꯑꯌꯨꯛꯀ ꯅꯨꯡꯊꯤꯜꯒ ꯑꯌꯨꯛꯇꯗꯤ ꯍꯥꯏꯗꯤ ꯃꯣꯠ ꯅꯀꯣ ꯉꯥ ꯒꯨꯝꯕ ꯑꯃ ꯑꯃꯦꯠꯄꯒꯨꯕ ꯑꯃ ꯐꯤ ꯄꯤꯗ‍꯭ꯔꯗꯤ ꯃꯦꯁ ꯄꯥꯂꯟꯇ ꯇꯧꯕ ꯋꯥꯏꯌꯦꯕ
ꯎꯝ
ꯀꯩꯀꯩꯅꯣ ꯌꯥꯝꯅ ꯃꯈꯣꯟ ꯌꯥꯝ ꯊꯣꯛꯑꯦ
ꯁꯣꯝꯗ ꯀꯩꯅꯣ ꯇꯧꯕꯩ ꯑꯗꯨꯒꯅꯦ ꯅꯨꯡꯗꯥꯡꯗ ꯆꯝꯊꯣꯡꯒꯨꯝꯕ ꯏꯔꯣꯝꯕꯒꯨꯝꯕ ꯌꯥꯎꯕꯗꯣ
ꯑꯪ
ꯑꯗꯨꯗꯅ ꯀꯥꯡꯒꯧꯒꯨꯝꯕ ꯃꯔꯛ ꯃꯔꯛꯇ ꯍꯥꯞꯄꯤꯕꯀꯣ
ꯎꯝ
ꯃꯣꯏ ꯄꯤꯔꯛꯄꯣ ꯄꯩꯁꯥꯗꯣ ꯊꯥꯒꯤ ꯈꯔ ꯂꯦꯝꯃꯛꯄꯗꯣ
ꯎꯝ
ꯑꯗꯨꯅ ꯑꯃꯨꯛ ꯃꯊꯪ ꯊꯥ ꯍꯧꯔꯛꯄꯒꯤ ꯄꯩꯁꯥꯁꯦ ꯉꯟꯅ ꯄꯤꯁꯟꯅꯔꯛꯇꯦꯕ ꯀꯩꯁꯨꯛ ꯃꯦꯅꯦꯁ ꯑꯃꯨꯛ ꯇꯧꯕ ꯄꯣꯠ ꯆꯩ ꯁꯨ ꯇꯥꯡꯕꯅꯤꯅꯅꯦ
ꯎꯝ
ꯖꯤꯅꯦꯁ ꯇꯧꯕ ꯋꯥꯏꯌꯦꯕ
ꯑꯥ
ꯈꯔ ꯍꯩꯩꯅ ꯁꯤꯡꯅ ꯇꯧꯗ꯭ꯔꯗꯤꯅꯦꯀꯣ
ꯎꯝ
ꯄꯩꯁꯥ ꯄꯨꯊꯗꯣꯏꯅꯦ
ꯍꯣꯏ ꯖꯣꯝꯖꯥ ꯖꯣꯝꯖꯥ ꯇꯧꯕꯁꯨ ꯌꯥꯔꯣꯏꯗꯣꯏꯅꯦꯕ
ꯃꯥꯅꯤ ꯀꯥꯏꯅꯗꯒꯤ ꯂꯝꯕꯤꯗ ꯍ ꯒꯥꯔꯤ ꯊꯥꯖꯜꯂꯛꯇꯦꯅꯅꯦ
ꯎꯝ
ꯑꯁ ꯄꯣꯠꯀꯤ ꯃꯃꯜ ꯑꯥ ꯌꯧꯒ꯭ꯔꯦꯍꯦ ꯊꯥꯎꯒꯤ ꯃꯃꯜ ꯆꯅꯝꯗ ꯀꯦꯖꯤꯗ ꯋꯥꯟ ꯁꯚꯦꯟꯇꯤ ꯌꯣꯜꯂꯛꯑꯕꯅꯦ ꯌꯦꯡꯎ
ꯇꯥꯡꯂꯒ ꯇꯥꯡ ꯅꯣꯏ ꯑꯗꯣꯝꯒꯤꯗꯤ ꯄꯣꯠ ꯆꯩ ꯃꯃꯜ ꯀꯃꯥꯏ ꯇꯧꯏ
ꯆꯞ ꯃꯥꯟꯅꯩꯌꯦ ꯇꯥꯡꯉꯦ ꯑꯩꯈꯣꯏ ꯁꯣꯝꯗꯒꯤ ꯄꯨꯊꯣꯛꯄ ꯍꯦꯟꯖꯥꯡ ꯅꯥꯄꯤ ꯈꯛꯇꯅꯤ ꯍꯣꯡꯉꯤꯁꯦ
ꯑꯗꯣꯝꯗꯩ ꯄꯨꯊꯣꯛꯄ ꯍꯦꯟꯖꯥꯡ ꯅꯥꯄꯤ ꯈꯇ
ꯎꯝ ꯑꯇꯩ ꯗꯨꯀꯥꯟꯒꯤ ꯊꯥꯎ ꯊꯨꯝ ꯑꯗꯨꯗꯥꯗꯤ ꯆꯞ ꯃꯥꯟꯅꯩ ꯑꯩꯈꯣꯏ ꯁꯤꯗꯒꯤ ꯄꯨꯊꯣꯛꯄ ꯏꯟꯖꯥꯡ ꯅꯥꯄꯤꯖꯦ ꯑꯁꯤꯗꯤ ꯄꯨꯡ ꯇꯥꯎ ꯇꯥꯎꯔꯦ ꯍꯣꯡꯉꯦ ꯍꯣꯡꯕꯗ ꯂꯣꯏꯔꯦ ꯊꯕꯤ ꯄꯥꯟꯕ ꯍꯧꯔꯦ ꯎꯝ ꯑꯩꯈꯣꯏ ꯊꯕꯤ ꯄꯥꯟꯕ ꯍꯧꯔꯦꯕꯀꯣ ꯀꯦꯖꯤꯗ ꯂꯨꯄꯥ ꯀꯨꯟ ꯈꯛꯇꯅꯤ
ꯑꯗꯨꯅꯦ ꯑꯩꯈꯣꯏꯒꯤ ꯁꯤꯗ ꯊꯥꯖꯕ ꯄꯣꯠꯆꯩꯖꯤꯗꯤꯅꯦ
ꯎꯝ ꯕꯦꯂꯦꯟꯗ꯭ꯔꯤꯗꯨꯅꯅꯦ ꯎꯝ ꯀꯦꯖꯤꯗ ꯂꯨꯄꯥ ꯌꯥꯡꯈꯩ ꯊꯤꯌꯦꯅ ꯇꯧꯔꯝꯃꯦ ꯌꯥꯡꯈꯩ ꯊꯤꯔꯝꯕꯗꯩ ꯅꯤꯐꯨ ꯃꯉꯥ ꯑꯃꯨꯛ ꯊꯤꯔꯦ ꯅꯤꯐꯨ ꯃꯉꯥꯗꯒꯤ ꯑꯃꯨꯛ ꯀꯨꯟꯊ꯭ꯔꯥꯉꯥ ꯑꯃꯨꯛ ꯌꯧꯒ꯭ꯔ ꯃꯥꯜꯂꯦ
ꯈꯪꯗꯦꯗ ꯂꯂꯣꯟꯕꯤꯁꯤꯡꯖꯤꯖꯨꯅꯦ
ꯎꯝ
ꯍꯜꯂꯣ ꯑ ꯄꯣꯠꯀꯤ ꯃꯃꯜꯖꯦ
ꯑꯥ
ꯃꯣꯏꯅ ꯃꯣꯏꯒꯤ ꯄꯣꯠ ꯊꯥꯕꯝꯁꯤꯗꯗꯤ ꯍꯣꯡꯅ ꯇꯦꯛꯈ꯭ꯔꯅꯤꯗꯅ
ꯎꯝ
ꯑꯗꯨꯒ ꯌꯣꯟꯕꯗꯅꯀꯣ ꯗꯕꯜ ꯗꯕꯜ ꯍꯦꯟꯒꯠꯂꯒꯅꯤ ꯃꯣꯏ ꯌꯣꯜꯂꯤꯖꯦ
ꯑꯗꯨꯅꯦ ꯀꯃꯥꯏꯅ ꯇꯩꯅꯣ ꯈꯪꯗꯦ ꯍꯥꯏꯕ
ꯄꯣꯠꯀꯤ ꯀꯩꯅꯣꯖꯦ ꯃꯃꯜ ꯃꯃꯜꯁꯦ ꯑꯔꯦꯞꯄ ꯑꯃ ꯁꯔꯀꯥꯔꯅ ꯄꯤꯕ ꯑꯣꯏꯗ꯭ꯔꯦꯕ ꯌꯣꯟꯕꯩ ꯀꯨꯁꯤ ꯇꯧꯅꯤꯅ ꯇꯧ ꯂꯩꯔꯦ ꯒ꯭ꯌꯥꯟ ꯇꯥꯗꯦ
ꯈꯪꯗꯦ ꯈꯪꯗꯦ ꯁꯔꯀꯥꯔꯅꯁꯨ ꯑꯩꯈꯣꯏꯒꯤ ꯀꯩ ꯍꯥꯏꯅꯤ ꯄ꯭ꯔꯗꯛꯁꯟꯒꯤ ꯍꯥꯏꯗꯤ ꯄꯣꯠꯊꯂꯛꯏꯕ ꯄꯣꯠꯊꯣꯛ ꯃꯌꯥꯝꯁꯦ ꯀꯗꯥꯏꯗ ꯀꯃꯥꯏꯅ ꯊꯥꯕ ꯀꯃꯥꯏꯅ ꯁꯤꯖꯤꯟꯅꯕ ꯍꯥꯏꯕꯒꯤ ꯄ꯭ꯂꯥꯅꯤꯡꯁꯨ ꯂꯩꯇꯦꯕꯀꯣ ꯑꯩꯈꯣꯏ ꯁꯤꯗ ꯑ ꯇꯣꯏꯁꯦ ꯂꯩꯕ꯭ꯔꯅꯦ ꯂꯩꯁꯨ ꯂꯩꯇꯦ ꯑꯗꯒꯤ ꯑꯩꯈꯣꯏꯒꯤ ꯀꯩ ꯍꯥꯏ ꯄ꯭ꯔꯥꯏꯚꯦꯠ ꯁꯦꯛꯇꯔ ꯃꯌꯥꯝ ꯂꯩꯖꯩ ꯑꯁꯤꯅꯁꯨ ꯑꯩꯈꯣꯏꯒꯤ ꯑꯦꯒ꯭ꯔꯤꯀꯜꯆꯔꯗꯒꯤ ꯊꯣꯛꯂꯛꯄ ꯄꯣꯠ ꯆꯩ ꯃꯌꯥꯝꯁꯦ ꯀꯃꯥꯏꯅ ꯄ꯭ꯔꯤꯖꯥꯞ ꯇꯧꯁꯤꯒꯦ ꯀꯃꯥꯏꯅ ꯑꯐꯕ ꯃꯑꯣꯡꯗ ꯁꯤꯖꯤꯟꯅꯁꯤꯒꯦ ꯍꯥꯏꯕꯒꯤ ꯀꯩꯅꯣꯁꯦ ꯏꯂꯩ ꯂꯩꯇꯦꯕ
ꯑꯥ
ꯑꯗꯨꯒꯨꯝꯕꯒꯤ ꯄꯨꯊꯣꯛꯄꯒꯤ ꯋꯥꯈꯜꯂꯣꯟꯁꯦ ꯂꯩꯇꯕ ꯍꯥꯏꯇꯥꯔꯦ ꯑꯦꯒ꯭ꯔꯤꯀꯜꯆꯔꯦꯜꯒꯤꯗꯗꯤ ꯃꯦꯅꯦꯖꯃꯦꯟ ꯌꯥꯝ ꯊꯤꯅ ꯋꯥꯠꯂꯦꯗ ꯑꯩꯈꯣꯏ ꯃꯅꯤꯄꯨꯔꯁꯦ ꯍꯥꯏꯗꯤ ꯄꯣꯠꯊꯣꯛꯁꯦ ꯌꯥꯝꯅ ꯂꯩꯔꯨꯕꯁꯨ ꯅꯠꯇꯦꯕꯀꯣ ꯆꯥꯡ ꯑꯃꯗꯅꯦꯕ ꯊꯣꯛꯏꯕ ꯄꯣꯠꯊꯣꯛꯁꯦ ꯑꯩꯈꯣꯏꯒꯤ ꯀꯃꯟ ꯄꯤꯄꯜꯅ ꯁꯤꯖꯤꯟꯅꯕꯗꯒꯤ ꯍꯦꯟꯕꯩ ꯆꯥꯡꯗꯨꯗꯤ ꯃꯣꯏꯅ ꯄ꯭ꯂꯥꯟ ꯑꯃ ꯇꯧꯔꯒ ꯀꯩꯅꯣ ꯇꯧꯕꯅꯤ ꯈꯪꯗꯦ ꯃꯄꯥꯟ ꯂꯝꯗ ꯊꯥꯗꯣꯛꯄꯅꯤ ꯈꯪꯗꯦ ꯇꯧꯕ ꯌꯥꯗ꯭ꯔꯥ ꯃꯤꯒꯤ ꯃꯄꯥꯟꯂꯣꯝꯒꯤ ꯄꯣꯠꯇꯤ ꯑꯩꯈꯣꯏ ꯃꯅꯤꯄꯨꯔꯗ ꯃꯌꯥꯝ ꯄꯨꯁꯜꯂꯛꯑꯦꯕ ꯑꯗꯨꯅꯅꯦ ꯑꯗꯨꯗꯨꯅ ꯄꯣꯠꯁꯦ ꯑꯩꯈꯣꯏ ꯂꯧꯎ ꯁꯤꯡꯎꯕꯒꯤꯗꯗꯤ ꯄꯣꯠꯁꯦ ꯍꯦꯛꯇ ꯍꯣꯡꯗꯔꯛꯄꯤꯅꯦꯕ ꯃꯄꯥꯜ ꯂꯝꯗꯩ ꯄꯨꯁꯟꯂꯛꯄ ꯄꯣꯠꯁꯦ ꯑꯗꯨꯗꯨꯒ ꯑꯩꯈꯣꯏꯒꯤ ꯃꯅꯤꯄꯨꯔꯗ ꯐꯪꯕ ꯄꯣꯠꯁꯤꯒ ꯃꯄꯥꯟꯂꯣꯝꯒꯤ ꯄꯣꯠꯁꯤꯒ ꯈꯦꯠꯗꯤ ꯈꯦꯠꯅꯗ꯭ꯔꯥ ꯍꯥꯏꯗꯤ ꯆꯥꯕ ꯊꯛꯄ ꯌꯥꯝꯅ ꯃꯍꯥꯎ ꯂꯩꯕꯗꯣ ꯑꯩꯈꯣꯏ ꯁꯣꯝꯕꯒꯤ ꯄꯣꯠꯅ ꯍꯦꯟꯕꯅꯦꯕ
ꯎꯝ
ꯑꯗꯨ ꯈꯪꯗꯦ ꯑꯁꯥꯝ ꯐꯕ ꯄꯣꯠ ꯀꯩꯁꯦ ꯑꯝꯇ ꯑꯞꯒ꯭ꯔꯦꯗ ꯇꯧꯕꯒꯤ ꯋꯥꯈꯜ ꯂꯩꯇꯦ ꯂꯣꯏꯅ ꯃꯥꯡꯍꯟ ꯇꯛꯍꯟꯒꯦ ꯍꯥꯏꯕꯒꯤ ꯋꯥꯈꯜ ꯉꯥꯛꯇ ꯉꯥꯏꯗꯦ
ꯑꯩꯈꯣꯏ ꯃꯅꯤꯄꯨꯔꯒꯤ ꯑꯦꯒ꯭ꯔꯤꯀꯜꯆꯔꯁꯦ ꯂꯩꯇꯕꯒ ꯑꯝꯍꯥꯅꯤꯗ
ꯎꯝ ꯗꯤꯕꯂꯞꯃꯦꯟ ꯀꯩꯝ ꯂꯩꯇ꯭ꯔꯦꯕ ꯎꯝ
ꯑꯗꯨꯗꯒꯤꯗꯤ ꯊꯕꯛ ꯇꯧꯔꯤꯕ ꯀꯃ ꯆꯥꯔꯤꯁꯤꯁꯦ
ꯎꯝ
ꯃꯣꯏꯒꯤꯗꯤ ꯊꯥꯒꯤ ꯇꯣꯂꯣꯞꯁꯦ ꯋꯥꯠꯇꯕꯤꯗ ꯂꯥꯛꯑꯕꯅꯤꯅꯀꯣ
ꯎꯝ
ꯑꯗꯨꯝ ꯇꯣꯂꯣꯞ ꯑꯗꯨꯝ ꯆꯥꯔ ꯇꯣꯂꯣꯞꯇꯣ ꯉꯥꯏ ꯂꯩꯔꯕ ꯑꯗꯨ ꯃꯣꯏꯒꯤ ꯐꯝ ꯈꯔ ꯇꯥꯟꯅꯕ
ꯎꯝ
ꯑꯩꯅ ꯑꯉꯥꯡ ꯑꯣꯏꯔꯤꯉꯩꯗ ꯗꯤ ꯖꯤꯄꯤ ꯏꯝꯐꯥꯜꯅ ꯂꯩꯕꯗꯣ
ꯑꯥ
ꯑꯗꯨꯗꯅꯦ ꯆꯍꯤ ꯃꯉꯥ ꯇꯥ ꯔꯨꯛ ꯁꯨꯔꯛꯄ ꯃꯇꯝꯗ ꯑꯩꯈꯣꯏ ꯕꯥꯅ ꯄꯥꯎ ꯢ ꯂꯦꯕ ꯃꯗꯨꯒꯁꯤ ꯀꯔꯤꯀꯜꯆꯔ ꯗꯤꯄꯥꯔꯠꯃꯦꯟꯅ ꯃꯇꯝ ꯃꯇꯝꯒꯤꯀꯣ ꯑꯣꯏꯕ ꯄꯣꯊꯣꯛ ꯄꯨꯊꯣꯛꯑꯦ ꯀꯥꯏꯅ ꯄꯥꯎꯁꯨ ꯌꯥꯝ ꯇꯥꯔꯝꯃꯦ
ꯎꯝ
ꯃꯅꯤꯄꯨꯔꯒꯤ ꯇꯣꯉꯥꯟ ꯇꯣꯉꯥꯟꯕ ꯂꯧꯃꯤꯁꯤꯟꯃꯤꯁꯤꯡ ꯒꯤ ꯄꫭꯠꯊꫭꯛ ꯄꯨꯊꫭꯛꯄꯗ ꯆꯠꯄ ꯃꯐꯝꯁꯤꯡꯖꯦ
ꯎꯝ
ꯌꯦꯡꯉ ꯌꯦꯡꯉ ꯊꯥꯔꯛꯇꯅ ꯄꯥꯎ ꯌꯥꯝ ꯁꯟꯗꫭꯛꯑꯝꯃꯦꯕ ꯑꯗꯣ ꯍꯧꯖꯤꯛꯇꯤ ꯇꯧꯗꯦ ꯍꯥꯏꯕꯗꯤ ꯅꯠꯇꯦ ꯇꯧꯗꯤ ꯇꯧꯋꯤ ꯑꯗꯨꯒ ꯀꯩꯅꫭꯁꯦ ꯍꯥꯟꯅꯒꯤ ꯑꫭꯏꯔꯝꯕ ꯐꯤꯚꯝꯗꫭ
ꯎꯝ
ꯑꯗꯨꯒ ꯐꯖꯅ ꯈꯦꯠꯅꯔꯦ ꯂꯧꯎ ꯁꯤꯡꯎꯕꯁꯦ ꯑꯩꯈꯣꯏ ꯁ꯭ꯋꯥꯏꯗꯗꯤ ꯀꯩꯅꯣ ꯇꯧꯋꯦꯗꯅ ꯄꯩꯁꯥ ꯌꯥꯝ ꯊꯥꯗꯔ ꯎꯔꯦꯗꯅ
ꯎꯝ
ꯌꫭꯜꯂꯛꯄ ꯃꯃꯜꯗꯨꯒ ꯆꯥꯟꯅꯗꯕꯗꯒꯤꯀꯣ
ꯎꯝ
ꯑꯩꯈꯣꯏ ꯁꯥꯏ ꯆꯪꯈꯤꯕ ꯂꯦꯕꯔ ꯔꯤꯄꯣꯠꯇꯨꯒꯅꯦ
ꯎꯝ
ꯆꯪꯒꯤꯕ ꯄꯩꯁꯥꯗꯨꯒ ꯆꯥꯔꯖꯤꯡꯗꯨꯒ ꯌꫭꯟ ꯊꯣꯔꯛ ꯏꯕ ꯃꯃꯜ ꯄ꯭ꯔꯥꯏꯁꯇꯨꯒ ꯆꯥꯅꯔꯛꯇꯗꯅꯅꯦ ꯂꯧꯎ ꯁꯤꯡꯎ ꯇꯧꯕ ꯏꯟꯖꯥꯡꯅꯥꯄꯤ ꯊꯥꯕꯁꯦ ꯀꯥꯟꯅꯗ꯭ꯔꯦꯗ ꯍꯥꯏꯔꯒꯅꯦ ꯇꯣꯉꯥꯟ ꯇꯣꯉꯥꯟꯕ ꯀꯔꯕꯥꯔ ꯂꯣꯝꯗ ꯑꯣꯏꯅ ꯆꯠꯈ꯭ꯔꯕ ꯍꯥꯏꯇꯥꯔꯦ ꯋꯥꯗꯅ ꯅꯨꯡꯉꯥꯏꯕ ꯄꯥꯝꯕ
ꯑꯣ ꯍꯣꯏ
ꯎꯝ
ꯍꯣꯏ ꯍꯣꯏ ꯑꯩ ꯊꯕꯛ ꯑꯝꯗ ꯀꯩꯅꯣꯝꯇ ꯇꯧꯔꯨꯒꯦꯒꯦꯕꯀꯣ ꯑꯗꯨꯒ ꯑꯃꯨꯛ ꯇꯧꯔꯛꯀꯦ
ꯍꫭ ꯍꫭꯏ
ꯎꯝ
ꯊꯝꯃꯦ ꯊꯝ ꯍꯣꯏ ꯍꯣꯏ